ꯍꯜꯂꯣ ꯇꯥꯕ꯭ꯔꯣ
ꯍꯜꯂꯣ
ꯍꯣꯏ ꯍꯣꯏ ꯇꯥꯏꯌ‌ꯦ ꯇꯥꯏꯌ‌ꯦ
ꯇꯥꯕ꯭ꯔꯣ ꯇꯥꯕ꯭ꯔꯣ ꯑꯣ ꯑꯣ ꯑꯣ ꯀꯔꯤꯇꯥꯏ ꯑꯥ
ꯇꯥꯏꯅꯦ ꯑꯣ ꯀꯔꯤ ꯇꯧꯔꯒ ꯂꯩꯕ꯭ꯔꯣ ꯍꯥ ꯑꯣ ꯑꯣ ꯑꯆꯥ ꯑꯆꯥ ꯑꯆꯥ ꯅꯪ ꯑꯥ
ꯅꯪ ꯍꯧꯖꯤꯛ ꯐ꯭ꯔꯤꯗ ꯂꯩꯒꯗ꯭ꯔ‌ꯣ ꯅꯠꯇꯔꯒꯟ ꯀꯣꯜ ꯇꯧꯔꯛ ꯇꯧꯔꯛꯄꯅ‌ꯦꯗ ꯅꯪ ꯃꯦꯁꯦꯖ
ꯑꯣ ꯍꯣꯏꯅꯦ ꯐ꯭ꯔꯤꯗ ꯂꯩꯌ‌ꯦꯅꯦ
ꯗꯣ ꯅꯪꯗꯤ
ꯑꯁ ꯑꯗꯨ ꯍꯥꯏꯕ ꯌꯥꯗꯦ ꯍꯥꯏꯕ ꯅꯠꯇ꯭ꯔꯣ ꯑꯗꯨ ꯂꯝꯗꯣ ꯑꯣ ꯑꯁꯤꯗ
ꯑꯥ
ꯑꯁꯤ ꯑꯩꯈꯣꯏꯒꯤ ꯏꯁꯇꯦꯠꯇ ꯗꯨꯅꯦꯗ
ꯑꯣ ꯑꯩ ꯀꯔꯤꯔꯥ ꯁꯤꯒꯨꯝꯕ ꯄꯥꯎꯗꯤ ꯂꯣꯏ ꯇꯥꯗ꯭ꯔꯦꯕ ꯉꯔꯥꯡ ꯅꯠꯇꯔꯥ‌ ꯑꯩ
ꯑꯣ ꯑꯣ ꯑꯩꯈꯣꯏꯒꯤ ꯂꯝꯒꯤ ꯃꯤꯡꯗꯤ ꯍꯥꯏꯕ ꯌꯥꯗꯦ ꯍꯥꯏꯌ‌ꯦꯅꯦ
ꯑꯣ
ꯑꯗꯨꯒꯤ
ꯑꯁꯆꯥ ꯆꯥ
ꯀꯔꯤ ꯏꯟꯁꯥꯡ ꯆꯥꯕ꯭ꯔ‌ꯣ
ꯀꯩꯗꯧꯔꯦ ꯀꯩꯗꯧꯔꯤꯅꯣ
ꯆꯥꯛ ꯆꯥꯔꯒ ꯑꯗꯨꯝ ꯐꯝꯔꯒ ꯂꯩꯌ‌ꯦꯗ ꯍꯧꯖꯤꯛꯇꯤ
ꯑꯣ ꯇꯔꯥ ꯍꯥꯏ ꯇꯔꯥ ꯍꯥꯏꯕ ꯅꯠꯇ꯭ꯔꯣ ꯑꯁꯤꯖꯦ
ꯇꯔꯥ ꯇꯠ ꯃꯤꯅꯤꯠ ꯍꯣꯏ ꯃꯤꯅꯤꯃꯝ ꯃꯤꯅꯤꯠ ꯅꯠꯇꯔꯥ ꯍꯥꯏꯕ ꯃꯥꯜꯂꯦ ꯑꯗꯨꯒ ꯑꯩꯈꯣꯏ ꯇ꯭ꯋꯦꯜꯐ ꯃꯤꯅꯤꯠꯁꯀꯨꯝꯕ ꯑꯗꯨꯝ ꯇꯧꯕ ꯌꯥꯕꯅꯦ ꯃꯊꯟꯗꯀꯣ ꯃꯨꯠꯊꯥꯔꯑꯤꯕ ꯑꯗꯨ ꯊꯝꯗ꯭ꯔꯁꯨ ꯌꯥꯕꯅꯦ
ꯑꯣ
ꯊꯝ ꯊꯝꯒꯅꯣ ꯑꯗꯨꯝ ꯋꯥꯔꯤ ꯁꯥꯁꯦ
ꯍꯣꯏ ꯍꯣꯏ
ꯑꯗꯨꯝ ꯃꯊꯟꯇ ꯃꯨꯠꯊꯠꯀꯅꯤ
ꯑꯣ ꯁꯤꯒꯨꯝꯕ ꯑꯦꯞꯁꯦ ꯑꯩ ꯅꯠꯇꯦ ꯑꯩ ꯑꯥ ꯀꯣꯂꯦꯖꯇ ꯂꯩꯕꯅꯦ
ꯍꯧꯖꯤꯛ
ꯍ‌ꯣꯏ
ꯑꯣ ꯑꯗꯨ
ꯀꯔꯤꯅ ꯑꯩꯈꯣꯏ ꯐꯤꯌꯔꯋꯦꯜ ꯂꯩꯕ ꯅꯠꯇꯦ ꯑ‌ꯣꯖꯥꯒ ꯍꯣꯏ ꯂꯣꯏꯁꯤꯟꯅꯕꯒꯤ ꯀ꯭ꯔꯤꯔ ꯁꯤꯡꯖ ꯆꯥꯃꯤꯟꯅꯁꯦ ꯍꯥꯏꯕ ꯑꯗꯨꯒꯤ ꯂꯛꯇ꯭ꯔꯗꯤ ꯌꯥꯔꯥꯔꯣꯏ ꯑꯗꯨꯒꯤ ꯂꯥꯛꯄ
ꯑꯣ ꯑꯣ ꯅꯨꯡꯉꯥꯏꯕꯅꯦ
ꯎꯝ
ꯑꯗꯨꯒꯨꯝꯕ ꯃꯇꯝꯗꯤ ꯅꯨꯡꯉꯥꯏꯕꯅꯦ ꯃꯥꯁꯇꯔꯔ ꯅꯠꯇ꯭ꯔꯒ ꯑꯥ ꯑꯩꯈꯣꯏꯗꯤ ꯀꯨꯏꯔꯦꯗ ꯀꯣꯂꯦꯖ ꯂꯣꯏꯕ
ꯀꯨꯏꯈ꯭ꯔꯥꯕꯅꯦ ꯑꯣ ꯑꯣ ꯃꯥꯁꯇꯔ ꯅꯨꯡꯉꯥꯏꯅꯦ ꯀꯔꯤ ꯏꯁꯇ꯭ꯔꯤꯝꯗꯔꯣ
ꯑꯩꯗꯤ ꯀꯔꯤꯔ ꯑꯥꯔꯠꯁꯇꯅꯦ ꯖꯤꯑꯣꯒ꯭ꯔꯥꯐꯤ ꯂꯧꯕ
ꯑꯣ ꯑꯣ ꯑꯩꯈꯣꯏ ꯏꯪꯂꯤꯁ ꯈꯣꯏꯗꯤ ꯊꯥꯗ꯭ꯔꯤꯅꯦ ꯑꯦꯛꯖꯥꯝ ꯃꯥꯁꯇꯔꯈꯣꯏ
ꯏꯪꯂꯤꯁ ꯍꯥꯏꯔꯣ
ꯎꯝ
ꯑꯩꯈꯣꯏꯁꯨ ꯊꯥꯗꯔꯤ ꯍꯥꯏꯗꯤ ꯀꯔꯤꯔꯥ ꯖꯨꯂꯥꯏ ꯊ꯭ꯔꯤꯗ ꯍꯧꯔꯅꯤꯕ ꯑꯗꯣ ꯃꯃꯥꯡꯗ ꯑꯣꯖꯥꯅ ꯐꯤꯔꯋꯦꯜ ꯇꯧꯔꯒꯦꯅ ꯃꯥꯅ ꯂꯥꯛꯑꯣ ꯍꯥꯏꯕ
ꯑꯣ ꯑꯣ ꯑꯣꯖꯥꯅꯤ ꯀꯣ
ꯑ ꯑꯣꯀꯦ ꯆꯠꯄꯅꯦꯗ
ꯑꯣ ꯑꯣ ꯐꯩꯅꯦ ꯗꯨ ꯀꯥꯏꯗꯧꯉꯥꯏ ꯑ ꯂꯣꯏꯒꯦꯔꯥ ꯅꯪꯒꯤꯗꯤ
ꯃꯁꯇꯔꯔꯣ
ꯍꯣꯏ ꯑꯦꯛꯖꯥꯝꯗꯣ ꯅꯪꯒꯤ ꯊ꯭ꯔꯤꯗ ꯍꯧꯔꯅꯤ ꯍꯥꯏꯕꯗꯣ
ꯅꯥꯏꯟꯗ ꯂꯣꯏꯔꯁꯨ ꯂꯣꯏꯒꯅꯤ ꯅꯥꯏꯟꯗ
ꯑꯥ
ꯀꯔꯦꯔꯥ ꯁꯤꯒꯤꯁꯦ ꯉꯔꯥꯡ ꯑꯩ ꯏꯃꯥꯟꯅꯕꯒ ꯂꯩꯔ ꯅꯨꯡꯗꯥꯡꯗ ꯑꯩ ꯂꯩꯃꯤꯟꯅꯕ ꯅꯨꯄꯥ ꯑꯃꯅ ꯏꯟꯇ꯭ꯔꯣꯗ꯭ꯌꯨꯁ ꯇꯧꯕ ꯑꯁꯤꯒꯤ ꯑꯦꯞꯁꯦ
ꯑꯣ
ꯑꯗꯣ ꯑꯝꯇ ꯇ꯭ꯔꯥꯏ ꯇꯧꯑꯣ ꯍꯥꯏꯕꯒꯤ ꯑꯃ ꯇ꯭ꯔꯥꯏ ꯇꯧꯕꯅꯤꯅ ꯑꯩ ꯀꯔꯤꯔ ꯏꯟꯁꯇ꯭ꯔꯛꯁꯟꯒꯨꯝꯕꯗꯤ ꯄꯥꯎꯍꯧꯗ꯭ꯔꯦꯕ ꯑꯗꯨꯒꯤ ꯉꯁꯥꯏ ꯍꯥꯏ ꯑꯗꯨꯝ ꯍꯥꯏꯕꯗꯣ ꯑꯗꯨꯝ ꯑꯣꯏꯒꯤꯅꯤ
ꯑꯣ ꯑꯣ ꯌꯥꯝ ꯐꯕꯅꯦꯗ ꯑꯗꯨꯝ ꯋꯥꯔꯤ ꯁꯥꯕ ꯅꯨꯡꯉꯥꯏꯕꯅꯤꯗ
ꯑꯩꯁꯨ ꯑ ꯐꯥꯏꯚ ꯗꯦꯁꯇ꯭ꯔꯥ ꯑꯗꯨꯝ ꯁꯨꯈ꯭ꯔꯦꯗ ꯁꯤꯗ ꯋꯥꯔꯤ ꯁꯥꯕꯗꯣ
ꯑꯣ
ꯅꯪꯒꯤ ꯁꯤꯡꯖꯨ ꯆꯥꯅꯤꯡ ꯉꯥꯏ ꯀꯔꯤ ꯃꯠ ꯇ ꯋꯥꯂꯨꯔꯅꯨ ꯑꯗꯨꯝ ꯂꯥꯛꯀꯅꯤ
ꯍꯣꯏ
ꯎꯝ
ꯑꯗꯨ ꯕꯦꯛꯒ꯭ꯔꯥꯎꯟ ꯅꯣꯏꯁꯀꯨꯝꯕ ꯌꯥꯝ ꯂꯩꯔꯗꯤ ꯌꯥꯗꯦ ꯍꯥꯏꯕꯀꯣ
ꯍꯕ
ꯎꯝ
ꯎꯝ
ꯑꯦꯛꯖꯥꯝꯒꯤꯗꯤ ꯂꯥꯏꯔꯤꯛ ꯀꯟꯅ ꯄꯥꯈ꯭ꯔꯕ꯭ꯔꯥ
ꯑꯁ ꯄꯥꯕ ꯍꯧꯗꯔꯤ ꯑꯦꯛꯖꯥꯝꯒꯤꯁꯦ ꯑꯦꯛꯖꯥꯝꯒ ꯋꯥꯔꯤꯁꯦ
ꯂꯥꯏꯔꯤꯛ ꯄꯥꯗꯕ ꯀꯨꯏꯕꯅꯤꯅ ꯀꯔꯤꯔꯥ ꯇꯧꯔꯦꯕ ꯃꯃꯨꯛꯀ ꯄꯅꯤꯡꯗ꯭ꯔꯦꯕ
ꯔꯦꯗꯤꯗꯤ ꯑꯣꯏꯔꯝꯒꯅꯤꯗ
ꯑꯥ
ꯃꯇꯝ ꯂꯛꯈ꯭ꯔꯕꯅꯤꯅ ꯔꯦꯗꯤꯗꯤ ꯑꯣꯏꯔꯝꯒꯅꯤ
ꯅꯠꯇꯦ ꯔꯦꯗꯤ ꯂꯥꯏꯔꯛ ꯁꯦ꯫ ꯄꯥꯕ ꯍꯧꯗꯔꯦ ꯍꯌꯦꯡ ꯊꯥꯔꯅꯤ ꯍꯥꯏꯔꯗꯤ ꯉꯁꯤꯒꯨꯝꯕ ꯅꯨꯡꯗꯥꯡꯗ ꯈꯔꯥꯍꯦꯛ ꯌꯦꯡꯂꯅꯤ ꯃꯦꯃꯣꯔꯤꯁꯦ ꯌꯥꯗ꯭ꯔꯦꯕ
ꯅꯨꯄꯥꯈꯣꯏꯁꯦ ꯑꯗꯨꯃꯥꯏꯅꯗꯤ ꯌꯥꯝꯅ ꯇꯧꯒꯅꯤꯀꯣ
ꯑꯥ ꯑꯗꯣ ꯅꯪ ꯑꯥ ꯀꯔꯝ ꯀꯥꯟꯗꯒꯤ ꯂꯣꯏ ꯂꯣꯏꯔꯕꯣ ꯏꯪꯂꯤꯁꯇ ꯂꯣꯏ ꯂꯣꯏꯔꯤꯅꯣ
ꯑ ꯑꯩ ꯃꯥꯁꯇꯔ ꯔꯥ
ꯑꯣ
ꯍꯣꯏ ꯑꯩꯗꯤ ꯃꯥꯁꯇꯔ ꯂꯣꯏꯕ ꯀꯨꯏꯔꯦꯗ ꯇꯨ ꯊꯥꯎꯖꯟ ꯇ꯭ꯋꯦꯟꯇꯤꯗ ꯂꯣꯏꯈ꯭ꯔꯦꯗ
ꯑꯁ ꯇꯨ ꯊꯥꯎꯖꯟ ꯇ꯭ꯋꯦꯟꯇꯤ
ꯎꯝ
ꯀ꯭ꯂꯥꯁ ꯇ꯭ꯋꯦꯜꯒꯨꯝꯕ ꯀꯥꯕ ꯃꯇꯝꯅꯤꯅꯦ
ꯑꯧ ꯍꯣꯏ ꯅꯣꯏꯗꯤ ꯑꯉꯥꯡ ꯑꯣꯏꯔꯝꯒꯅꯤ ꯑꯩꯗꯤ ꯑꯍꯟ ꯑꯣꯏꯈ꯭ꯔꯦꯗ ꯍꯧꯖꯤꯛꯇꯤ
ꯑꯉꯥꯡꯕꯨ ꯋꯥꯔꯤ ꯁꯥꯕꯁꯦ ꯌꯥꯝ ꯅꯨꯡꯉꯥꯏꯕꯅꯤ ꯑꯩꯅ ꯇꯨ ꯊꯥꯎꯖꯟ ꯇ꯭ꯋꯦꯟꯇꯤꯗ ꯂꯣꯏꯌꯦ ꯂꯣꯏꯔꯒ ꯑꯗꯨꯝ ꯀꯔꯤꯅꯣ ꯑꯩꯅ ꯅꯦꯠꯀꯨꯝꯕ ꯊꯥꯔꯒ ꯊꯣꯛꯇꯕꯒꯤ ꯑꯩꯅ ꯎꯝ ꯑꯗꯨꯝ ꯊꯕꯛ ꯇꯧꯔꯒꯦ ꯍꯥꯏꯅ ꯊꯕꯛ ꯇꯧꯈ꯭ꯔꯕꯀꯣ ꯀꯣꯔꯄꯣꯔꯦꯠ ꯀꯨꯝꯕꯗ ꯐꯥꯏꯅꯥꯟꯁꯀꯨꯝꯕꯗ ꯑꯗꯨꯝ ꯆꯪꯉꯦ ꯑꯗꯨꯝ ꯆꯪꯔꯒ ꯐꯥꯏꯅꯥꯟꯁꯀꯨꯝꯕ ꯀꯝꯄꯅꯤꯗ ꯑꯗꯨꯝ
ꯆꯍꯤ ꯃꯥ ꯃꯔꯤ ꯃꯉꯥ ꯃꯉꯥꯔꯥ ꯑꯗꯨꯝ ꯁꯨꯈ꯭ꯔꯦ ꯁꯨꯔꯒ ꯍꯧꯖꯤꯛꯇꯤ ꯀꯔꯤꯁꯨ ꯇꯧꯗꯦꯗ
ꯑꯠꯁꯥ
ꯀꯨꯏꯈ꯭ꯔꯕꯤꯅꯦ ꯑꯩꯈꯣꯏꯗꯤ ꯑꯥ ꯌꯧꯈ꯭ꯔꯦ ꯃꯇꯝꯗꯣ ꯆꯠꯄ ꯈꯪꯗꯕꯅꯤꯀꯣ ꯃꯁꯇꯔ ꯍꯦꯛ ꯂꯣꯏꯔꯒꯅꯤ ꯑꯥ ꯂꯣꯏꯔꯗꯤꯀꯣ ꯃꯇꯝꯗꯣ ꯑꯗꯨꯝ ꯆꯪꯒ꯭ꯔꯅꯤ ꯆꯠꯄ ꯈꯪꯂꯣꯏ ꯑꯩꯈꯣꯏꯅ ꯎꯝ ꯒ꯭ꯔꯦꯖꯨꯑꯦꯁꯟ ꯀꯥꯕ ꯃꯇꯝꯗ ꯆꯍꯤ ꯑꯍꯨꯝꯅꯤ ꯍꯥꯏꯔꯒ ꯑꯗꯨꯝ ꯈꯪꯗ꯭ꯔꯤꯉꯩꯗ ꯆꯠꯈ꯭ꯔꯕꯒꯨꯝꯅ ꯑꯩꯈꯣꯏ ꯊꯕꯛ ꯇꯧꯕ ꯍꯧꯔꯦ ꯍꯥꯏꯔꯗꯤ ꯑꯗꯨꯝ ꯃꯇꯝꯗꯣ
ꯆꯠꯈ꯭ꯔꯅꯤ
ꯑꯣ
ꯑꯩꯁꯨ ꯑꯁ ꯈꯪꯗ꯭ꯔꯤꯉꯩꯗ ꯇꯨ ꯊꯥꯎꯖꯟ ꯁꯕꯦꯟꯇꯤꯟꯗ ꯑꯩ ꯒ꯭ꯔꯦꯖꯨꯑꯦꯁꯟ ꯂꯣꯏꯈ꯭ꯔꯦꯕꯀꯣ ꯁꯚꯦꯟꯇꯤꯟꯗ ꯂꯣꯏꯔꯒ ꯃꯁꯇꯔ ꯇꯧꯕꯁꯨ ꯆꯍꯤ ꯑꯅꯤꯗꯨ ꯈꯪꯗꯦ ꯆꯠꯄꯗꯣ ꯑꯗꯨꯝ ꯆꯠꯇꯣꯏꯅꯤ ꯏꯟ ꯗ ꯕ꯭ꯂꯤꯡ ꯑꯣꯐ ꯑꯦꯟ ꯑꯥꯅ ꯑꯗꯨꯝ ꯆꯠꯈ꯭ꯔꯕꯅꯤ
ꯑꯥ ꯑꯥ ꯑꯗꯨꯝ ꯇꯧꯔꯣꯅꯦ ꯁꯤꯗꯁꯨ
ꯀꯔꯤ ꯀꯣꯂꯦꯖ ꯀꯥꯔꯤꯅꯣ ꯅꯪꯁꯦ
ꯑꯥ ꯗꯤ ꯑꯦꯝꯗꯅꯤꯗ
ꯑꯣ ꯑꯣ ꯎꯝ ꯏꯅꯥꯎꯈꯣꯏꯁꯨ ꯂꯩꯕꯅꯦ ꯑꯗꯨꯗ ꯁꯇ꯭ꯔꯤꯝꯗꯤ ꯇꯣꯡꯉꯥꯟꯂꯦ
ꯑꯣ ꯑꯣ ꯃꯥ ꯁꯥꯏꯟꯁ ꯑꯣꯏꯔꯦ
ꯎꯝ ꯏꯪꯂꯤꯁꯇ ꯂꯩꯕ ꯃꯥꯜꯂꯦ ꯃꯥꯁꯨ ꯏꯪꯂꯤꯁ
ꯏꯪꯂꯤꯁꯁꯦ ꯌꯥꯝ ꯂꯨꯕ꯭ꯔꯥ ꯅꯠꯇ꯭ꯔꯒ ꯀꯔꯤꯔꯥ ꯇꯧꯕ꯭ꯔꯥ
ꯏꯪꯂꯤꯁꯁꯦ ꯃ꯭ꯔꯥꯛ ꯂꯥꯎꯅꯤꯡꯉꯥꯏꯗꯤ ꯑ ꯄꯥꯁ ꯇꯧꯅꯤꯡꯉꯥꯏꯗꯤꯀꯣ ꯂꯨꯕ ꯅꯠꯇꯦ ꯄꯥꯁ ꯇꯧꯅꯤꯡꯉꯥꯏꯗꯤ ꯑꯗꯨꯝ ꯂꯥꯏ ꯂꯥꯏꯅ ꯇꯧꯅꯤ ꯑꯗꯨ ꯑꯣꯏꯔꯁꯨ ꯑ ꯂꯥꯏꯛ ꯁꯤꯛꯁꯇꯤ ꯁꯚꯦꯟꯇꯤꯒꯨꯝꯕ ꯄꯥꯔꯁꯦꯟꯇꯦꯖ ꯂꯧꯒꯦ ꯍꯥꯏꯔꯗꯤ ꯈꯔ ꯑꯦꯛꯁꯦꯜ ꯑꯣꯏꯕ ꯑꯣꯏꯒꯗꯕꯀꯣ
ꯑꯣ
ꯒ꯭ꯔꯥꯃꯔꯁꯤꯁꯨ ꯐꯖꯅ ꯈꯪꯒꯗꯕ ꯁꯦꯟꯇꯦꯟꯁ ꯐ꯭ꯔꯦꯃꯦꯟ ꯐ꯭ꯔꯦꯃꯤꯡ ꯁꯦꯟꯇꯦꯟꯁꯁꯤꯁꯨ ꯐꯖꯅ ꯈꯪꯒꯗꯕ ꯅꯠꯇ꯭ꯔꯒ ꯀꯔꯤꯅꯣ ꯑ ꯏꯕꯗꯨ ꯏꯕꯗꯨ ꯏꯕꯁꯤꯁꯨ ꯄꯥꯕꯁꯤꯁꯨ ꯑꯗꯨꯝ ꯍꯥꯏꯒꯗꯕꯅꯤꯗ ꯅꯠꯇ꯭ꯔꯒꯗꯤ ꯄꯥꯁꯗꯤ ꯇꯧꯒꯅꯤ ꯑꯗꯨ ꯑꯣꯏꯔꯁꯨ ꯑꯦꯛꯁꯦꯜꯗꯤ ꯇꯧꯔꯣꯏꯕ ꯇꯧꯕ ꯌꯥꯔꯣꯏ
ꯑꯣ
ꯐꯤꯞꯇꯤꯒꯨꯝꯕ ꯐꯣꯔꯇꯤ ꯁꯝꯊꯤꯡ ꯐꯤꯞꯇꯤꯒꯨꯝ ꯁꯝꯊꯤꯡꯒꯨꯝꯕꯗꯤ ꯂꯥꯏ ꯂꯥꯏꯅ ꯑꯗꯨꯝ ꯌꯥꯕꯅꯤ ꯃꯥꯗꯤ ꯏꯁꯇꯣꯔꯤ ꯈꯪꯈ꯭ꯔꯕꯅꯤꯅꯀꯣ ꯗꯨ ꯑꯣꯔꯁꯨ ꯒ꯭ꯔꯃꯥꯔꯗ ꯑꯗꯨꯝ ꯆꯦꯛ ꯇꯧꯕꯅꯤꯅ ꯁꯦꯟꯇꯦꯟꯁ ꯐ꯭ꯔꯦꯃꯤꯡꯒꯨꯝꯕꯗ ꯆꯞ ꯆꯥꯅ ꯁꯦ ꯇꯧꯕꯅꯤꯅ ꯁꯤꯛꯁꯇꯤ ꯁꯚꯦꯟꯇꯤꯒꯨꯝꯕ ꯂꯧꯅꯤꯡꯉꯥꯏꯗꯤ ꯗꯨꯝ ꯑꯦꯈꯣꯏꯁꯨ ꯀꯔꯤꯅꯣ ꯄꯤꯒꯗꯕꯅꯤ ꯑꯦꯐꯣꯔꯠꯇꯣ ꯂꯥꯏ ꯂꯥꯏꯅꯗꯤ ꯑꯗꯨꯒꯨꯝꯕ ꯌꯥꯔꯣꯏ ꯒ꯭ꯔꯥꯃꯔꯒꯨꯝꯕ ꯁꯣꯟꯕ ꯃꯤꯁꯤꯡꯀꯣ ꯑꯗꯨꯕꯨ ꯃꯈꯣꯏꯗꯤ ꯀꯔꯤꯅꯣ ꯇꯧꯕꯅꯤ
ꯋꯥꯕꯅꯦ ꯈꯔ
ꯍꯣꯏ ꯍꯣꯏ ꯈꯔ ꯗꯤꯐꯤꯀꯥꯜꯗꯤ ꯑꯣꯏꯌꯦꯅꯗꯤ ꯍꯥꯏꯌꯦꯕ ꯍꯣꯏ ꯑꯩ ꯑꯦꯁꯨ ꯑꯗꯨꯝ ꯍꯥꯏ ꯍꯥꯏꯌꯦꯕ
ꯎꯝ ꯅꯣꯏꯒꯤ ꯁꯕꯖꯦꯛꯇꯤ ꯀꯃꯥꯏꯟ ꯇꯧꯕ꯭ꯔꯥ
ꯑꯁ ꯖꯤꯑꯣꯒ꯭ꯔꯥꯐꯤ ꯍꯥꯏꯖꯨ ꯖꯤꯑꯣꯒ꯭ꯔꯥꯐꯤꯖꯨ ꯀꯔꯤꯔꯥ ꯂꯨ ꯌ ꯌꯥꯝ ꯀꯦꯝ ꯂꯨꯕꯖꯨ ꯂꯨꯕꯖꯨ ꯂꯨꯕꯁꯨ ꯅꯠꯇꯦꯕ ꯍꯥꯏꯗꯤ ꯑꯣꯜ ꯔꯥꯎꯟ ꯑꯣꯏꯕꯅꯦꯕ ꯁꯥꯏꯟꯁ ꯒꯨꯝꯕꯗꯒꯤ ꯇꯥꯏꯞꯇ ꯇꯧꯋꯦꯕ
ꯎꯝ
ꯆꯦ ꯑ ꯀꯔꯤꯔꯥ ꯈꯣꯏ ꯏꯟꯗꯤꯌꯥꯒꯤ ꯈꯛꯇ ꯄ꯭ꯔꯤꯄꯦꯌꯔ ꯇꯧꯔꯗꯤ ꯌꯥꯏ ꯌꯥꯒꯅꯤꯕ ꯗꯨ ꯑꯣꯏꯔꯁꯨ ꯖꯤꯑꯣꯒ꯭ꯔꯥꯐ ꯐꯤ ꯍꯥꯏꯕꯖꯦ ꯑꯣꯜ ꯀꯩꯔꯥꯎ ꯋꯥꯔꯜꯒꯤ ꯑꯣꯏꯕꯅꯤꯅ
ꯎꯝ
ꯈꯔ ꯗꯤꯐꯤꯀꯜꯗꯤ ꯑꯣꯏꯕꯅꯦ ꯑꯗꯨ ꯑꯣꯏꯔꯖꯨ ꯁꯤꯂꯦꯕꯁ ꯁꯤꯂꯦꯕꯁꯖꯤ ꯑꯗꯨꯝ ꯂꯩꯕꯅꯤꯅ
ꯎꯝ
ꯍꯦꯛ ꯄꯥꯁ ꯇꯧꯅꯤꯡꯉꯥꯏꯗꯤ ꯑꯗꯨꯝ ꯌꯥꯏꯗ
ꯎꯝ ꯍꯣꯏ ꯍꯣꯏ
ꯀꯩ ꯏꯟꯖꯥꯡ ꯆꯥꯔꯦ ꯑꯗꯣ ꯅꯪꯗꯤ
ꯀꯔꯤ ꯍꯥꯏꯕ
ꯀꯔꯤ ꯏꯟꯖꯥꯡ ꯆꯥꯔꯦ
ꯑꯧ ꯉꯁꯤ ꯑꯩꯈꯣꯏ ꯕꯦꯝꯕꯨ ꯁꯨꯠꯀꯥ ꯕꯤꯟꯁ ꯀ ꯀꯣ ꯑꯂꯨ ꯑꯗꯨꯝ ꯃꯤꯛꯁ ꯇꯧꯔꯒ ꯀꯥꯡꯁꯣꯏꯗꯣ ꯊꯣꯡꯉꯦ ꯑꯗꯨ ꯀꯥꯡꯁꯣꯏ ꯆꯥꯔꯦ ꯑꯩꯈꯣꯏ ꯉꯁꯤ ꯅꯪꯗꯤ
ꯀꯔꯤꯔ ꯑꯁ ꯆꯥꯛ ꯆꯥꯗ꯭ꯔꯤ ꯊꯦꯡꯅ ꯍꯧꯒꯠ ꯄ ꯄꯨꯡ ꯇꯔꯥ ꯑꯗꯨꯋꯥꯏꯗ ꯍꯧꯒꯠꯄ ꯑꯗꯣ
ꯑꯣ
ꯑ ꯏꯃꯥꯟꯅꯕ ꯄꯨꯔꯤ ꯄꯨꯔꯛꯄ꯭ꯔꯥ ꯑ ꯄꯨꯔꯛꯄ
ꯎꯝ
ꯄꯨꯔꯤ ꯑꯗꯨꯝ ꯆꯥꯔꯒ ꯇꯣꯛꯄꯅꯦ ꯍꯟꯗꯛꯁꯦ ꯀꯔꯤꯔ ꯋ꯭ꯔꯥꯜ ꯀꯞ ꯂꯩꯕꯅꯤꯅ ꯋꯥ꯭ꯔꯜ ꯀꯞ ꯌꯦꯡꯉꯒ ꯑꯗꯨꯝ ꯊꯦꯡꯅ ꯇꯨꯝꯕ
ꯑꯣ
ꯂꯥꯏꯔꯤꯛ ꯄꯥꯅꯤꯡꯉꯥꯏꯒꯤꯗꯤ ꯋꯥꯈꯜ ꯊꯣꯛꯇꯦꯕ ꯕꯣꯜꯒꯤ ꯀꯔꯤꯔꯥ ꯑꯗꯨ ꯈꯛ ꯇ ꯑꯣꯏꯕ
ꯑꯣ ꯑꯗꯨ ꯉꯔꯥꯡꯗꯤ ꯑꯩ ꯈꯣꯏ ꯑꯩꯈꯣꯏꯗꯗꯤ ꯕꯣꯜ ꯂꯩꯇꯦꯅꯦ ꯇꯦꯟ ꯊꯥꯔꯇꯤꯗ ꯕꯣꯜ ꯂꯩꯒꯅꯤ ꯍꯥꯏꯅ ꯑꯩꯈꯣꯏ ꯌꯦꯡꯔꯒ
ꯍꯦ ꯍꯦ ꯍꯦ ꯉꯔꯥꯡꯗꯣ ꯇꯨꯋꯦꯜꯞ ꯊꯥꯔꯇꯤꯗ ꯂꯩꯕꯅꯦ ꯀꯔꯤꯔꯥ ꯅꯣꯛ ꯑꯥꯎꯠ ꯍꯧꯔꯦꯕ
ꯕ꯭ꯔꯥꯖꯤꯜꯒ ꯖꯄꯥꯟꯔꯥ
ꯅꯠꯇꯦ ꯕ꯭ꯔꯥꯖꯤꯜꯒ ꯖꯄꯥꯟꯗꯤ ꯍꯌꯦꯡ ꯑꯣꯏꯗꯣꯏꯅꯦ ꯍꯌꯦꯡ ꯉꯁꯤ ꯅꯨꯡꯗꯥꯡꯗꯀꯣ
ꯑꯥꯎ ꯑꯥꯎ
ꯃꯁꯤ ꯇꯨꯌꯦꯐ ꯊꯥꯔꯇ ꯇꯤꯗ ꯁꯥꯟꯅꯕꯗꯣ ꯁꯥꯎꯠ ꯑꯐ꯭ꯔꯤꯀꯥꯒ ꯀꯔꯤꯔꯥ ꯑꯃꯥ ꯁꯥꯟꯅꯕꯅꯦꯕ ꯅꯣꯛ ꯑꯥꯎꯠ ꯑꯣꯏꯕꯒꯤ
ꯑꯩꯅ ꯗꯦꯠꯇꯣ ꯈꯔ ꯐꯔꯥꯛ ꯇꯥꯈ꯭ꯔꯕ ꯃꯥꯜꯂꯦꯕ ꯕ꯭ꯔꯥꯖꯤꯜꯒ ꯖꯄꯥꯟ ꯁꯥꯟꯅꯒꯅꯤ ꯍꯥꯏꯅ ꯑꯩꯗꯤ ꯉꯥꯏꯔꯒ ꯂꯩꯕꯅꯦ ꯇꯦꯟ ꯊꯥꯔꯇꯤ ꯐꯥꯎ ꯀꯣ ꯑꯗꯨ ꯍꯌꯦꯡꯅꯦ ꯍꯥꯏꯅ ꯑꯃꯨꯛꯀ ꯍꯥꯏꯔꯛꯕꯒꯤ ꯑꯁ ꯖꯞ ꯄꯥꯟ ꯑ ꯕ꯭ꯔꯥꯖꯤꯜꯕꯨꯁꯤ ꯕ꯭ꯔꯥꯖꯤꯜꯁꯦ ꯌꯥꯝ ꯅꯨꯡꯁꯤꯌꯦ ꯍꯣꯏ ꯑꯗꯨ ꯑꯣꯏꯔꯁꯨ ꯑꯩꯈꯣꯏꯒꯤ ꯃꯤ ꯑꯣꯏꯕꯅꯤꯅ ꯖꯄꯥꯟꯕꯨ ꯑꯗꯨꯝ ꯄꯨꯛꯅꯤꯡꯗ ꯊꯣꯛꯈ꯭ꯔꯅꯤ ꯏꯟꯁꯥꯏꯠꯗꯀꯣ ꯑꯩꯈꯣꯏꯒꯤ